ꯍꯜꯂꯣ ꯍꯜꯂꯣ ꯑꯣ ꯂꯣꯏꯔꯛꯑꯕꯣ ꯆꯥꯛ ꯆꯥꯕ
ꯂꯣꯏꯔꯦ ꯂꯣꯏꯔꯦ ꯀꯣꯟꯒꯐꯦꯡ ꯂꯣꯏꯔꯦ
ꯑꯣ ꯊꯦ ꯀ ꯀꯁꯤꯗ
ꯎꯝ ꯃꯤꯅꯨ ꯑꯩꯈꯣꯏ ꯍꯧꯗꯣꯡ
ꯑꯣ ꯀꯩꯟꯁꯥꯡ ꯆꯥꯔꯕ
ꯀꯩꯅꯣ ꯇꯧꯗꯦꯗ ꯅꯤꯡꯊꯤ ꯅꯨꯡꯉꯥꯏꯅ ꯊꯣꯡꯗꯔꯦ ꯀꯥꯡꯍꯧ ꯑꯣꯏꯅ ꯆꯥꯔꯦꯗꯨꯝ
ꯎꯝ ꯃꯩ ꯂꯥꯛꯄ ꯉꯥꯏ ꯉꯥꯏꯔꯤꯉꯩꯗꯔꯣ ꯊꯦꯡꯉꯤꯗꫭ
ꯃꯩ ꯂꯥꯛꯄ ꯉꯥꯏꯔ ꯍꯣꯏ ꯏꯟꯖꯥꯡ ꯊꯣꯡꯒꯦ ꯇꯧꯕ ꯑꯗꯣ ꯏꯔꯣꯟꯕ ꯑꯣꯏꯅ ꯆꯥꯔꯦ ꯌꯦꯟꯖꯥꯡꯒ ꯊꯣꯡꯗ꯭ꯔꯦ
ꯑꯣ ꯐꯔꯦ ꯐꯔꯦ ꯍꯥꯎꯕꯅꯤ ꯀꯥꯡꯉꯧꯁꯨ ꯀꯥꯡꯉꯧꯒ ꯏꯔꯣꯝꯕꯒ ꯄꯥꯟꯅꯕ
ꯑꯗꯨꯃ ꯄꯥꯔꯦ
ꯉꯔꯥꯡꯁꯨ ꯃꯨꯠꯂꯤ ꯉꯁꯤꯁꯨ ꯃꯨꯠꯂꯤ ꯃꯩ
ꯀꯔꯤ ꯃꯐꯝꯒꯤꯉꯩ
ꯑꯗꯨꯅꯦ ꯉꯁꯥꯏ ꯅꯍꯥꯟ ꯀꯣꯏꯅ ꯃꯨꯠꯇꯦꯕ
ꯂꯋꯥ ꯍꯥꯏꯗꯂ ꯏꯅꯤꯅ
ꯎꯝ ꯑꯩ ꯃꯩꯒ ꯌꯥꯎꯗꯕ ꯉꯁꯥꯏ ꯃꯩ ꯀꯨꯟꯒ ꯍꯨꯝꯗꯣꯏꯨꯔ ꯀꯩꯅꯣꯝꯇꯪꯅꯤ ꯌꯥꯎꯔꯀꯥꯟꯗ ꯃꯨꯠꯈꯩꯗ ꯑꯗꯨꯝ ꯄꯥꯏꯗ꯭ꯔꯦ ꯐꯣꯟꯒ ꯄꯥꯛꯅꯗꯨꯅ ꯍꯧꯖꯤꯛꯇꯪꯗꯅ ꯑꯩꯗꯤ ꯅꯪ ꯍꯌꯦꯡ ꯑꯥꯗ ꯆꯠꯇꯨꯕꯣꯏ ꯅꯤꯡꯉꯨꯔꯦ ꯅꯪ ꯉꯁꯥꯏ ꯑꯃꯗꯨꯗ ꯐꯣꯟ ꯇꯧꯕꯗꯨꯗ ꯍꯥꯏꯕꯗꯨꯗ ꯍꯣꯏ ꯃꯣꯏꯗꯤ ꯀꯣꯝꯊꯣꯛꯑꯒ ꯑꯗꯨꯝ ꯂꯩꯗꯣꯏꯕ ꯑꯗꯨ ꯑꯗꯨꯕꯨꯗꯤ
ꯎꯝ
ꯄꯨꯡ ꯀꯌꯥꯗꯥ ꯋꯥꯏ ꯂꯥꯛꯑꯝꯕ
ꯉꯁꯥꯏ ꯅꯪꯅ ꯐꯣꯟ ꯇꯣꯛꯂꯛꯄꯗꯣ ꯑꯗꯨꯗ ꯎꯝ
ꯀꯩꯅꯣ ꯇꯧꯔꯤꯣꯏꯔꯥ ꯅꯪ ꯊꯣꯛꯑꯣꯏꯔꯥ ꯁꯣꯔꯛꯄ
ꯎꯝ ꯑꯁꯤ ꯀꯩꯅꯣ ꯖꯧ
ꯑꯣ ꯆꯪꯉꯥꯑꯝꯕ ꯍꯥꯏꯐꯦꯠ
ꯎꯝ ꯀꯩꯅꯣ ꯆꯪꯉꯛꯀꯦ ꯍꯥꯏꯕ ꯑ ꯌꯥꯔꯤꯗ ꯊꯣꯛꯂꯛꯑꯒꯦ ꯍꯥꯏꯕ
ꯑꯣ
ꯄꯤꯔꯝꯃꯦꯗ ꯀꯗꯦꯝꯣꯏ ꯍꯥꯏꯔꯝꯗꯦꯗꯣ ꯀꯕꯨ ꯍꯥꯏꯔꯝꯗ
ꯎꯝ ꯃꯥꯗꯤ ꯏꯔꯥꯡ ꯌꯥꯝ ꯇꯧꯋꯤꯗꯅ
ꯎꯝ ꯑꯗꯨꯕꯨꯗꯤ ꯇꯧꯔꯝꯃꯦ ꯀꯥꯏꯅꯣ
ꯑꯗꯨꯅꯦ ꯑꯩꯁꯦ ꯏꯔꯥꯡ ꯑꯣꯏ ꯀꯩ ꯑꯣꯏ ꯅꯨꯄꯤ ꯐꯪꯗ ꯂꯩꯔꯕꯝꯅꯦ ꯑꯗꯨꯅꯦ
ꯑꯩꯈꯣꯏꯗꯤ ꯇꯜꯂꯦ ꯑꯗꯨꯝꯕꯒ ꯆꯪꯗ꯭ꯔꯦ ꯏꯕꯦꯝ
ꯑꯗꯨꯅꯦꯁꯦ ꯃꯤ ꯐꯤꯂꯝ ꯏꯁꯇꯥꯔ ꯄꯥꯝꯃꯦ ꯍꯥꯏꯕꯒꯨꯝꯕ ꯃꯥꯅ ꯅꯤꯡꯁꯤꯡꯉꯑꯦ ꯍꯧꯖꯤꯛꯁꯦ ꯅꯍꯥꯟ ꯑꯃꯨꯛ ꯍꯥꯏꯕꯗꯣ ꯐꯤꯂꯝꯁꯥ ꯄꯥꯝꯃꯦ ꯍꯥꯏꯕꯗꯣ ꯑꯥꯗ ꯑꯩꯈꯣꯏ ꯁꯤꯒꯤ ꯐꯨꯠꯕꯣꯂꯔꯒꯤ ꯑꯦꯛꯁꯅ ꯀꯣꯏꯅꯕꯗꯣ ꯑꯦ ꯑꯦ ꯑꯦꯀꯤ ꯀꯩꯅꯣ ꯗ ꯃꯣꯏꯒꯨꯝꯕꯒ ꯆꯟꯅꯔꯨꯕ ꯑꯩ
ꯁꯞꯇꯥꯁꯤꯡꯗꯨꯒ
ꯑꯗꯨꯅꯦꯁꯦ ꯊꯤꯗ ꯐꯖꯗꯦꯗ ꯑꯩꯁꯨ ꯃꯨꯟꯅ ꯌꯦꯡꯁꯤꯜꯂꯛ ꯀꯩꯀꯩꯗꯨꯝꯁꯨ ꯃꯟꯁꯤꯜꯂꯛꯑꯦ
ꯊꯤꯕꯅꯦꯍꯦ ꯑꯩꯈꯣꯏ ꯁꯤꯗꯩꯩ ꯁꯤꯗꯥ ꯀꯟꯅ ꯍ ꯄ ꯑꯣꯀ ꯀꯊ ꯕꯥꯜ ꯌꯦꯡꯅꯤꯌꯦ ꯂꯥꯡꯒꯤ ꯀꯟꯅꯥ
ꯂꯩꯀꯥꯏꯗ
ꯁ ꯀꯥꯏ ꯅꯠꯇꯦ ꯀꯩꯅꯣ ꯑꯩꯈꯣꯏꯅ ꯀꯟꯗ
ꯀꯣꯏꯅꯣ ꯑꯣꯏꯁꯨ
ꯇꯥꯗꯕ ꯂꯥꯟꯗ
ꯑꯣ ꯑꯗꯨꯒꯤꯔꯣ ꯀꯀ ꯉꯥꯅꯤꯗ ꯑꯩꯗꯤ ꯇꯥꯗꯦꯌꯦ
ꯈꯣꯏꯗꯤ ꯆꯥꯏ
ꯑꯣ ꯍꯌꯦꯡꯁꯨ ꯃꯤꯠ ꯀꯩꯅꯣ ꯂꯩꯅꯦ ꯐꯪꯁꯟ ꯑꯣꯏ ꯃꯤꯠ ꯇꯤꯡ ꯑꯣꯏ ꯀꯩꯒꯤ ꯑꯣꯏ ꯃꯟꯗꯣꯞꯇ ꯑꯩꯗꯤ ꯀꯩꯀꯩꯒꯤ ꯑꯣꯏꯕꯨꯅꯤꯡꯒꯣꯔꯦ
ꯑꯗꯨꯅꯤ ꯃꯌꯦ ꯇꯨꯝꯒ ꯃꯩꯒ ꯂꯥꯛꯄꯣꯏ ꯂꯥꯛꯇꯣꯏꯗ ꯈꯣꯏꯗꯧ ꯁꯥꯎꯅꯤꯡꯉ
ꯑꯗꯨꯅꯦ ꯃꯩ ꯂꯥꯛꯄ ꯍꯧꯕꯗ ꯉꯥꯏꯗꯤ ꯃꯌꯦꯛꯞ ꯄꯥꯡꯈꯠꯂꯛꯑꯦ ꯀꯣ ꯀ ꯁꯤꯛꯄꯅꯦ ꯑꯩꯁꯨ ꯅꯪꯁꯨ ꯆꯥꯛ ꯑꯗꯨꯗ ꯀꯩꯅꯣ ꯇꯧꯔꯝꯈꯤꯔꯣꯏ
ꯎꯝ ꯑꯣ ꯍꯌꯦꯡ ꯇꯤꯡ ꯂꯩꯌꯦꯌꯦ ꯀ꯭ꯂꯕꯀꯤ ꯀꯩꯅꯣ ꯄꯨꯋꯥꯔꯤ ꯄꯨꯋꯥꯔꯤꯒꯤ ꯈꯪꯗꯦ ꯑꯗꯨ ꯌꯣꯛꯈꯠꯄ ꯀꯥꯏꯅ ꯇꯧꯕꯅꯦ
ꯃꯣꯏꯔꯥꯡꯗꯤ
ꯄꯨꯋꯥꯔꯤ ꯌꯣꯛꯈꯠꯄ꯭ꯔ ꯑꯌꯥꯡ ꯂꯩꯃ ꯂꯩꯔꯦꯝꯕꯤꯒꯤ ꯃꯣꯏ ꯀꯪꯒꯨ
ꯀꯩꯅꯣ ꯇꯧꯕꯅꯦꯕ ꯑ ꯅꯣꯡꯃ ꯄꯥꯟꯕ ꯈꯨꯗꯤꯡꯒꯤ ꯇꯧꯋꯦꯌꯦ ꯃꯃꯥꯡꯗ ꯑꯥꯗ ꯇꯧꯏ ꯍꯥꯏꯕꯅꯦꯕ
ꯁ
ꯍꯟꯗꯛ ꯍꯟꯛꯀꯤꯁꯤꯅ ꯑꯅꯤꯁꯨꯕ ꯑꯣꯏ ꯃꯥꯂꯦ ꯈꯣꯠꯂꯦ
ꯑꯣꯍꯣ ꯀꯨꯃꯥꯡꯗꯝ ꯇꯧꯋꯦ ꯍꯟꯗꯛꯁꯤꯅ ꯑꯩꯅ ꯁꯨꯕꯁꯦ ꯑꯩꯈꯣꯏ ꯀꯥꯏꯗꯅꯦꯌꯦ ꯑꯗꯨꯒꯤ ꯃꯣꯏ ꯃꯌꯥꯝ ꯂꯥꯎꯅ ꯑꯩ ꯆꯥꯅꯤꯡꯗꯕ
ꯃꯩꯒ ꯃꯨꯠꯄꯒ ꯃꯩꯒ ꯂꯥꯛꯄꯗ ꯉꯥꯏꯔꯤ ꯏꯔ ꯀꯣꯛꯀ ꯉꯥꯎꯋꯦ
ꯍꯟ ꯍꯟ ꯑꯃꯨꯔꯛ ꯂꯥꯎꯈꯗꯤ ꯍꯟꯖꯟ ꯍꯟꯖꯤꯟ ꯂꯥꯎꯔꯥ ꯂꯩ
ꯐꯅ ꯀꯨꯏꯅ ꯂꯥꯎꯋꯦ ꯀꯣꯛ ꯉꯥꯎꯋꯦ ꯑꯗꯨꯅꯦ ꯄꯩꯁꯥ ꯄꯤꯗꯤ ꯄꯤꯔꯛꯑꯦ ꯆꯠꯂꯨꯔꯦ ꯑꯩꯗꯤ ꯑꯩꯗꯣ ꯀꯩꯅꯣ ꯈꯛꯇꯪ ꯄꯤꯔꯛꯑꯦ ꯂꯨꯄꯥ ꯆꯍꯨꯝ ꯋꯥꯠꯂꯦ ꯑꯃ ꯆꯥꯝꯃꯉꯥ ꯄꯤꯔꯛꯑꯦ ꯍꯌꯦꯡ ꯍꯌꯦꯡ ꯑꯝ ꯍꯌꯦꯡ ꯑꯃꯨꯛ ꯄꯤꯔꯛꯀꯦꯌꯦ ꯂꯨꯄꯥ ꯆꯍꯨꯝ ꯑꯃꯅ
ꯄꯤꯗꯤ ꯄꯤꯔꯛꯑꯝꯃꯅꯤꯗꯥ ꯑꯥꯗꯩꯗꯤ
ꯄꯤꯔꯛ ꯑꯝꯃꯅꯤ ꯑꯥ ꯃꯣꯏꯗꯤ ꯄꯩꯁꯥꯕꯨ ꯌꯥꯝ ꯄꯥꯏ ꯏꯟꯚꯥꯏꯇꯔꯒ ꯊꯜꯂꯕꯨꯛ ꯂꫭꯏꯄꯤꯔꯝꯃꯦ
ꯊꯥꯗꫭꯏꯅꯤ ꯏꯕꯦꯝꯃꯥ ꯑꯩꯈꯣꯏ ꯃꯤ ꯑꯇꯩ ꯂꯣꯏ ꯃꯩ ꯃꯨꯠꯂ ꯃꯣꯏꯗꯤ ꯏꯟꯕꯥꯏꯇꯔ ꯊꯥꯜꯂꯦ ꯑꯩꯈꯣꯏꯅ ꯁꯣꯝꯗꯥ ꯂꯦꯝ ꯐꯥꯎ ꯆꯥꯔꯁ ꯇꯧꯕꯣꯏ ꯇꯧꯗꯕꫭꯏ ꯊꯥꯟꯕꯝ ꯈꯪꯗꯦ ꯀꯦꯟꯗꯜ ꯊꯥꯜꯂ ꯂꯩ ꯏꯕꯦꯝꯃ ꯑꯈꫭꯏ
ꯑꯩꯈꯣꯏꯁꯨ ꯀꯦꯟꯗꯜ ꯊꯜꯂꯝꯃꯦ ꯑꯗꯨꯒ ꯂꯦꯝ ꯃꯆꯥꯗꯨ ꯄꯨꯔ ꯆꯠꯂꯦ ꯂꯦꯝꯗꯨꯕꯨꯗꯤ ꯑꯗꯨꯝ ꯃꯩꯁꯦ ꯑꯩꯈꯣꯏ ꯃꯥꯅꯤ ꯀꯩꯅꯣꯒꯤ ꯃꯅꯤꯄꯨꯔꯒꯤ ꯃꯩꯁꯦ ꯃꯊꯣꯡ ꯃꯔꯝ ꯈꯪꯗꯦꯅ ꯑꯗꯨꯝ ꯆꯥꯔꯖ ꯅꯨꯡꯇꯤꯒꯤꯅꯦꯕ ꯇꯧꯔꯤꯁꯦ
ꯎꯝ
ꯃꯣꯏꯗꯤ ꯏꯁ ꯐꯨꯜ ꯅꯦ ꯏꯕꯦꯃꯥ ꯈꯪꯉꯕ꯭ꯔꯥ ꯈꯣꯡꯒꯥꯟ ꯑꯃ ꯈꯪꯉꯕ꯭ꯔꯥ ꯃꯄꯥꯟꯒ ꯃꯪꯒꯣꯜꯒ ꯂꯣꯏ ꯊꯟꯗꯣꯑ ꯈꯪꯉꯥꯕ꯭ꯔꯥ ꯃꯤ ꯄꯩꯁꯥ ꯄꯥꯏꯀꯣ ꯂꯨꯍꯣꯡꯗꯨꯅ ꯍꯔꯛꯏꯗꯣꯏꯅꯤꯗꯅ
ꯂꯨꯍꯣꯡꯗꯣꯔꯦ ꯃꯔꯨꯞ ꯄꯩꯁꯥ ꯄꯤꯌꯣ ꯀꯔꯤ ꯆꯥꯅꯔꯤꯒꯦꯕ
ꯅꯪꯒꯤ ꯃꯔꯨꯞꯇꯨꯅ ꯂꯨꯄꯥ ꯂꯥꯛ ꯑꯃꯗꯤ ꯇꯥꯕꯁꯨ ꯃꯉꯥꯏꯅꯤ ꯃꯥꯥꯏꯕ ꯑꯗꯨꯗ ꯑꯗꯨꯝ ꯍꯥꯏꯅꯔꯤꯗꯣ
ꯑꯗꯨꯅꯦ ꯑꯩꯅ ꯍꯥꯏꯗꯣ ꯅꯪ ꯀꯥꯏꯗꯩꯅꯣ ꯄꯨꯕ ꯂꯥꯡꯕ ꯇꯧꯔꯣ ꯐꯪꯉꯝꯗꯥꯏꯗ ꯁꯤꯡꯉꫭ ꯍꯥꯏ
ꯂꯨꯄꯥ ꯂꯤꯁꯤꯡ ꯀꯨꯟꯗꯨꯅ ꯀꯩꯗꯧꯗꯨꯔꯤꯒꯦ ꯍꯥꯏꯕꯅꯤꯗ
ꯅꯠꯇꯦ ꯃꯥꯒꯤꯗꯥꯏ ꯀꯩꯅꫭꯕꯨꯛꯁꯨ ꯉꯝꯃꯔꫭꯏ ꯑꯈꯣꯏꯗꯤ
ꯃꯤꯁꯤ ꯃꯤꯁꯤꯅꯗꯨꯏꯕ ꯊꯕꯛ ꯑꯌꯥ
ꯑꯗꯨ ꯀꯩ ꯂꯣꯏ ꯂꯧꯊꯣꯛꯂꯣꯏꯔ ꯍꯨꯜꯂꯛꯇ꯭ꯔꯗꯤ ꯑꯩꯗꯤ ꯂꯣꯏꯔꯦꯅꯦ ꯑꯩꯅ ꯐꯨꯒꯠ ꯇꯥꯔꯦꯅꯦ
ꯑꯗꯨꯅꯦ ꯑꯈꯣꯏ ꯃꯥꯅ ꯍꯥꯏꯔꯤꯁꯦ ꯍꯥꯟꯅꯒ ꯐꯪꯒꯔꯗꯤ ꯐꯨꯒꯠꯄꯗ ꯉꯝꯃꯣꯏꯅ ꯀꯩꯁꯨ ꯃꯣꯏ ꯍꯨꯟꯒꯠꯂꯛꯑꯣꯏꯅ ꯈꯪꯕꯒꯤ ꯈꯪꯕꯒꯤ ꯄꯤꯔꯨꯅꯨ ꯄꯤꯔꯨꯅꯨ ꯑꯗꯨꯝ ꯂꯩꯊꯣꯛꯑꯣ ꯀꯟ ꯀꯟꯅꯁꯨ ꯃꯣꯏꯗ ꯀꯩꯅꯣ ꯇꯧꯔꯨꯅꯨ ꯃꯣꯏꯗꯤꯀꯣ ꯑꯣ ꯑꯑꯣꯟ ꯑꯑꯣꯟ ꯆꯥꯕ ꯉꯥꯛꯇꯅꯦ ꯏꯕꯦꯝꯃ ꯃꯣꯏꯗꯤ ꯑꯃꯃꯨꯛ ꯀꯧꯅ ꯑꯃꯃꯨꯛ ꯀꯧꯅ
ꯎꯝ
ꯉꯍꯥꯛ ꯉꯍꯥꯛ ꯉꯍꯥꯛꯀꯤ ꯅꯨꯃꯤꯠ ꯂꯩꯒꯤ ꯇꯥꯞꯇ ꯇꯧꯋꯦꯕ ꯇꯜꯂꯦꯕ ꯑꯗꯨꯅ ꯈꯪꯕ꯭ꯔ ꯄꯨꯕ ꯌꯥꯗꯕ ꯃꯤꯗ ꯄꯨꯡꯁꯥꯎ ꯁꯥꯎꯕꯅꯦ
ꯁꯥꯎꯕꯅꯦ ꯃꯣꯏꯁꯤ ꯃꯤ ꯄꯩꯁ
ꯄꯨꯒꯦ ꯌꯥꯗ꯭ꯔꯒ ꯁꯥꯎꯔꯛꯏꯁ ꯑꯗꯨꯅ ꯑꯩꯁꯦ ꯃꯥ ꯁꯥꯎꯅꯤꯡꯕꯩ ꯇꯥꯏꯞꯇ ꯇꯧꯈꯠꯂꯛꯑꯅꯦ ꯑꯩ ꯈꯪꯉꯕꯅꯦꯕ ꯑꯗꯨꯅ ꯑꯩ ꯆꯠꯂꯁꯤ ꯂꯥꯛꯑꯣ ꯍꯥꯏꯗꫭꯏ ꯇꯜ ꯇꯜꯂꯛꯑꯕ ꯑꯩꯁꯨꯝ ꯑꯗꯨꯗꯤ ꯌꯦꯠꯊꯠ ꯌꯦꯠꯊꯠꯅꯔꯤ ꯍꯣꯏ ꯌꯦꯠꯊꯠꯅꯔꯛꯑꯗꯤ ꯅꯕꯥꯟꯅꯤ ꯈꯟꯅꯔꯛꯑꯅꯤꯅ ꯄꫭꯝꯕ꯭ꯔꯥ ꯁꯨꯝꯖꯨ ꯍꯥꯏꯗꯤ ꯃꯥꯗꯨꯅ ꯈꯔ ꯁꯣꯏꯒꯟꯗꯕ ꯃꯤ ꯑꯣꯏꯔꯗꯤ ꯅꯪꯅꯁꯨ ꯊꯥꯖꯔꯒ ꯄꯤ ꯌꯥꯕꯗꯣ ꯄꯤꯅꯤꯡꯗ꯭ꯔꯦꯕ ꯑꯗꯨꯝ ꯍꯥꯟꯅꯗꯩꯁꯨ ꯑꯗꯨꯝ ꯁꯣꯏ ꯂꯩꯔꯦ ꯑꯗꯨꯝ ꯀꯩꯅꯣ ꯇꯧꯗꯥꯏꯅꯦ ꯊꯦꯡ ꯊꯦꯡ ꯄꯤꯔꯛꯄꯔ ꯄꯩꯁꯥꯁꯦ
ꯄꯤꯔꯛꯏꯗ ꯊꯧꯅꯗ꯭ꯔꯤꯐꯥꯎ ꯄꯤꯗꯕꯅꯤ
ꯑꯣ ꯑꯗꯨꯒ ꯃꯔꯨꯞꯄꯨ ꯀꯩꯅꯣꯅꯦ ꯑꯥ ꯅꯉꯣꯟꯗ ꯑꯅꯤꯃꯀꯣ ꯁꯤꯒꯤꯗ ꯍꯌꯦꯡ ꯇꯥꯕꯁꯦ ꯑꯅꯤ ꯃꯔꯤ ꯑꯃ ꯑꯗꯨꯗꯒꯤ ꯃꯥꯏ ꯅꯨꯄꯤꯒꯤꯗ ꯑꯍꯨꯝ ꯑꯃ ꯍꯥꯏꯕ꯭ꯔꯥ
ꯎꯝ
ꯑꯗꯨꯗꯒꯤ ꯅꯣꯡꯃꯩ ꯂꯨꯄꯥ ꯆꯥꯝꯃ ꯆꯥꯝꯃ ꯈꯥꯏꯕꯤ ꯑꯃ
ꯑꯗꯨꯗꯤꯅꯦ ꯀꯩꯅꯣꯅ ꯄꯩꯁꯥ ꯂꯣꯏ ꯀꯛꯊꯠꯄꯤꯒꯦꯝ ꯑꯩꯗꯤꯄꯤꯠ ꯃꯥꯏꯐꯪ ꯐꯪꯕ ꯀꯥꯟꯗ ꯄꯤꯈꯠꯇꯨꯏꯕꯁꯤꯡꯗꯨ ꯂꯣꯏ ꯀꯛꯊꯠꯂꯒ ꯄꯤꯒꯤ ꯍꯥꯏꯕꯅꯩ
ꯀꯅꯥꯅ
ꯑꯈꫭꯏ ꯁꯤ ꯗꯨꯀꯥꯟ ꯐꯝꯕꯤꯗꯣ
ꯑꯣ ꯑꯣ ꯅꯍꯥꯟꯃꯨꯛ ꯐꯪꯅꯤꯒ ꯇꯧꯅꯈꯤꯕꯗꯨꯔꯥ ꯐꯖꯩꯗ ꯃꯣꯏ ꯃꯣꯏ ꯑꯗꯨ ꯅꯠꯇ꯭ꯔꯗꯤ ꯎꯄꯥꯏ ꯂꯩꯔꯔꯣꯏꯗꯕ
ꯎꯝ
ꯐꯪꯐꯝ ꯊꯣꯛꯄ ꯐꯪꯕꯗꯨꯗꯩ ꯍꯦꯟꯅ ꯐꯪꯍꯧꯗ꯭ꯔꯗꯤ
ꯍꯣꯏ
ꯖꯥꯠ ꯖꯥꯠ ꯑꯩꯗꯤ ꯉꯁꯥꯏ ꯅꯣꯏꯗ ꯏꯁꯩ ꯑꯥ ꯑꯩꯅ ꯅꯨꯡꯗꯥꯡꯋꯥꯏꯔꯝ ꯆꯠꯄꯒꯤꯗꯣ
ꯎꯝ
ꯀꯥꯏ ꯅꯣꯏꯕ ꯂꯥꯛꯄꯣꯏ ꯅꯤꯡꯉꯨꯔꯦ ꯏꯁꯩ ꯊꯥꯕꯗꯨꯗ ꯑꯗꯨꯒꯗꯤ ꯑꯃꯗꯨ ꯑꯩꯗꯤ ꯑꯩꯗꯤ ꯀꯅꯥꯅꫭꯁꯦ ꯑꯗꯨꯒꯗꯤ ꯀꯅꯥꯅꯣ ꯨ ꯕꯥꯠꯔꯨꯝ ꯂꯩꯕ ꯕꯥꯠꯔꯨꯝ ꯃꯅꯨꯡꯗ ꯂꯩ ꯍꯥꯏꯔꯦ ꯅꯪ ꯍꯥꯏꯔꯛꯄꯗꯣ ꯉꯛꯄꯨ ꯑꯩ ꯅꯣꯏ ꯏꯕꯥꯅꯤ ꯁꯤꯅꯦ ꯏꯁꯩ ꯊꯥꯔ ꯂꯛꯏꯁꯤꯅꯦ ꯑꯩꯅ ꯈꯜꯂꯤꯁꯦꯕ꯭ꯔꯥ ꯐꯣꯟ ꯂꯥꯛꯏꯁꯤꯅꯦꯕ꯭ꯔ ꯏꯁꯩꯄꯗꯨꯗ
ꯀꯩꯅꯣ ꯏꯔꯨꯗꯣꯏ ꯇꯧꯕ ꯑꯗꯨꯗ
ꯎꯝ
ꯁꯤꯗ ꯑꯣꯏꯅ ꯑꯩ ꯏꯔꯨꯖꯅꯤ ꯍꯥꯏꯕ ꯑꯩ ꯂꯣꯏꯔꯒ ꯑꯣꯏꯅ ꯂꯨꯖꯔꯒꯦ ꯈꯣꯠꯂꯒꯦ ꯇꯧꯔꯛꯑꯦ
ꯀꯩ ꯃꯣꯏꯁꯤ ꯂꯨꯕ ꯀꯩꯗꯧ ꯀꯩꯗꯧꯔꯕ
ꯈꯪꯗꯦ ꯈꯪꯗꯦ
ꯁꯖꯠ ꯖꯠꯅꯤ ꯀꯔꯤ ꯀꯔꯤꯅꫭ ꯊꯕꯛ ꯊꯣꯛꯇꯅ ꯈꯣꯠꯇꯅ ꯅꯣꯏꯗ ꯂꯩꯔꯒ ꯉꯥꯏꯍꯛꯇꯧꯕ ꯑꫭꯏꯗꯤ ꯐꯩꯌꯦ ꯗꯥꯏꯔꯦꯛ ꯀꯥ ꯍꯥꯏꯂꯔꯥꯛꯏ ꯔꯕ ꯁꯨꯝ
ꯎꯝ ꯍꯅꯦ ꯑꯩꯈꯣꯏ ꯃꯥ ꯐꯥꯠ ꯐꯥꯠ ꯍꯨꯖꯔꫭꯔꯨꯖꯔꯣꯕꯨꯗꯤ ꯍꯥꯏ ꯑꯗꯨꯒ ꯑꯇꯣꯝ ꯑꯇꯣꯝꯕꯤꯗꯨꯕꯨꯗꯤ ꯑꯗꯨꯝ ꯁꯤꯗ ꯂꯩꯕꯅꯦꯕ ꯑꯩꯈꯣꯏꯗ
ꯑꯣ ꯃꯥꯕꯨꯗꯤ ꯌꯥꯔꯦꯅꯦ ꯑꯉꯥꯡꯅꯤꯅ ꯑꯗꯨꯝ ꯍꯣꯏ ꯀꯩꯅꯣ ꯇꯧꯔꯁꯅꯣꯕ ꯏꯆꯥꯎ ꯆꯥꯎꯈꯥꯏ ꯑꯃꯗꯨꯅ ꯑꯃꯨꯛ ꯀꯔꯤ ꯀꯔꯤ ꯖꯥꯠ ꯖꯥꯠꯅꯤ ꯃꯣꯏꯁꯨ ꯐꯝꯕ ꯆꯠꯂꯦ ꯍꯤꯞꯄ ꯆꯠꯂꯦ ꯍꯥꯏꯕꯒꯤ ꯇꯥꯏꯞꯇ ꯀꯔꯤ ꯀꯔꯤ ꯀꯔꯤ ꯀꯔꯤ ꯀꯣꯛꯅꫭ ꯎꯝ
ꯍꯧꯖꯤꯛ
ꯎꯝ ꯃꯣꯏ ꯀꯩꯅꯣ ꯂꯥꯛꯄ꯭ꯔꯥ ꯃꯌꯥꯝ ꯂꯥꯛꯄ꯭ꯔꯥ ꯑꯩ ꯃꯈꯣꯟ ꯑꯃ ꯇꯥꯛꯑꯦ ꯑꯗꯨꯅꯦ ꯉꯁꯥꯏ ꯃꯩ ꯂꯥꯛꯄ ꯃꯇꯝꯗ
ꯂꯣꯏꯅ ꯁꯨꯅ ꯂꯥꯛꯏ ꯏꯕꯦꯝꯃ
ꯑꯣ ꯑꯃ ꯃꯣꯏꯒꯤ ꯍꯟꯖꯤꯟ ꯍꯟꯖꯤꯟ ꯉꯥꯡꯕ ꯅꯨꯄꯥꯗꯣ
ꯎꯝ
ꯑꯗꯨꯗꯨꯅ ꯑꯉꯥꯡ ꯂꯛꯅꯕꯩ ꯃꯈꯣꯟꯜ ꯍꯥꯏꯐꯦꯠ ꯇꯥꯈꯤꯑꯦꯕ ꯑꯩꯁꯦ
ꯎꯝ
ꯑꯗꯨꯗ ꯀꯩꯅꯣ ꯃꯤ ꯂꯥꯛꯄ ꯃꯈꯣꯟꯁꯨ ꯁꯨꯝ ꯃꯥꯟꯕ ꯅꯨꯡꯗꯥꯡꯁꯨ ꯑꯣꯏꯕꯅꯤꯅ ꯄꯥꯛꯅꯁꯨ ꯑꯃꯨꯛ ꯇꯨꯃꯤꯟꯅꯁꯨ ꯑꯃꯨꯛ ꯂꯩꯈꯤꯕ ꯃꯩꯒ ꯂꯥꯛꯄꯒ ꯑꯁ ꯂꯥꯡꯗꯤ ꯂꯥꯡꯈꯤꯕꯅꯦ ꯍꯣꯏ ꯈꯔꯗꯤ ꯑꯗꯨꯝ
ꯀꯔꯤꯁꯅꯪ
ꯑꯣ ꯃꯣꯏ ꯃꯣꯏ ꯂꯣꯏ ꯂꯥꯛꯄ꯭ꯔꯣ ꯑꯉꯥꯡꯁꯨ ꯅꯨ ꯅꯨꯄꯤꯁꯨ ꯂꯣꯏꯅ ꯃꯋꯥꯁꯨ ꯃꯇꯨꯁꯨ
ꯎꯝ
ꯀꯩ ꯂꯦꯛꯇꯨꯏ ꯖꯥꯠꯂꯣ
ꯈꯪꯗꯦ ꯑꯗꯨꯒꯤ ꯋꯥꯍꯩ ꯍꯥꯏ
ꯂꯦꯛꯅꯤ ꯍꯥꯏꯕꯒꯤ
ꯎꯝ
ꯉꯁꯤ ꯊꯥꯁꯤ ꯊꯥꯁꯤꯅꯤꯅ
ꯍꯣ ꯍꯣ ꯍꯣꯏ ꯈꯪꯗꯦ ꯑꯗꯨꯝꯕꯩ ꯃꯥꯜꯂꯤ ꯏꯕꯦꯝꯃꯥ
ꯏꯁ ꯐꯖꯩꯅꯦ ꯃꯌꯨꯝꯗ ꯀꯩꯅꯣꯗꯤ ꯑꯍꯟꯗꯨꯗꯤ ꯄꯨꯔꯛꯄ꯭ꯔꯣ
ꯄꯔꯛꯅꯤ ꯍꯥꯏꯕꯅꯤ ꯄꯔꯛꯄꯔ ꯄ꯭ꯔꯈꯪꯗꯦ ꯏꯕꯦꯝꯃꯥ
ꯋꯁꯥꯛ ꯉꯁꯥꯏ ꯍꯥꯏꯅꯩ ꯉꯁꯥꯏ ꯍꯥꯏꯅꯈꯤꯕ꯭ꯔꯥ
ꯎꯝ
ꯏꯁ ꯃꯌꯥꯝꯗꯨ ꯄꯣꯁ ꯇꯥꯔꯤꯅꯤ ꯁꯨꯛ ꯌꯥꯝꯅ ꯑꯩꯈꯣꯏꯅ ꯁꯣꯝꯗ ꯄꯩꯁꯥ ꯇꯥꯟꯕꯒꯤ ꯋꯥꯈꯜꯂꯣꯟꯗ ꯂꯩꯔꯦ ꯃꯣꯏꯅ ꯂꯣꯏꯅꯃꯛ ꯀꯩꯅꯣ ꯇꯧꯅꯩꯁꯤꯗ ꯂꯥꯛꯑꯀꯥꯟꯗ ꯍꯣꯏ ꯂꯥꯛꯆꯁꯅꯨ ꯀꯩꯁꯨꯕꯨꯗꯤ ꯀꯥꯏꯗꯦ ꯑꯗꯨꯁꯨ ꯃꯇꯥꯡ ꯃꯇꯝ ꯏꯆꯥ ꯆꯥꯗ꯭ꯔ ꯈꯔ ꯅꯍꯥꯟꯗ ꯏꯔꯥꯡ ꯍꯧꯅꯈꯤꯕꯗ ꯉꯥꯏꯔꯦ
ꯎꯝ
ꯑꯦ ꯃꯣꯏ ꯁꯅꯥꯒꯤꯗꯨꯗꯤ ꯀꯩ ꯍꯥꯏꯅꯈ꯭ꯔꯒꯦ ꯅꯪꯅ ꯑꯃꯨꯛ ꯍꯥꯏꯕꯗꯣ ꯊꯝꯈꯤꯕꯩꯔꯕ ꯉꯔꯥꯡ ꯍꯥꯏꯕꯗꯣ ꯅꯪꯅ ꯉꯁꯥꯏꯔꯛ ꯀꯥꯏꯅꯣ ꯍꯥꯏꯕꯗꯣ
ꯍꯣꯏ ꯊꯝꯈꯤꯕꯒꯤꯅꯦ ꯗꯤ ꯍꯥꯏꯌꯦ ꯑꯗꯣ ꯎꯝ ꯍꯣꯏ ꯃꯈꯥꯏꯕꯨꯗꯤ ꯄꯤꯔꯝꯃꯦ ꯍꯥꯏꯕꯅꯤ
ꯑꯥ ꯉꯁꯥꯏ ꯑꯃ ꯆꯠꯂꯨꯗꯨꯒꯤ ꯑꯣꯏꯖꯥꯠꯂꯣ ꯑꯗꯨꯒꯤ ꯀꯦꯔ ꯑꯗꯨꯒꯤ ꯀꯦꯔ ꯀꯦꯔ ꯊꯣꯛꯎꯕꯗꯨꯗ ꯆꯠꯂꯨꯏ ꯖꯥꯠꯂꯥ
ꯎꯝ ꯑꯗꯨꯗ ꯈꯪꯗꯦ ꯀꯅꯥꯗꯣꯏꯅꯣꯃ ꯍꯟꯖꯤꯜꯂꯝ
ꯏꯁ ꯃꯣꯏ ꯃꯣꯏ ꯏꯃꯨꯡꯗꯣ ꯈꯝꯕ꯭ꯔꯥ ꯍꯧꯖꯤꯛ ꯀꯤ ꯍꯧꯖꯤꯛꯀꯤ ꯁꯨꯠ ꯁꯦꯠꯂꯥ ꯆꯠꯈꯤꯕꯗꯣ
ꯎꯝ
ꯑꯗꯨꯁꯨ ꯂꯩꯀꯥꯏꯅꯀꯣ ꯍꯥꯏꯁꯤꯅꯦ ꯗꯨꯀꯥꯟ ꯐꯝꯕꯤ ꯑꯃ ꯑꯁꯣꯝꯒꯤ ꯅꯪ ꯍꯥꯏꯕꯣ ꯍꯧꯖꯤꯛꯀꯤ ꯃꯔꯨꯞ ꯌꯥꯎꯕ ꯏꯃꯨꯡꯗꯣ
ꯎꯝ
ꯃꯔꯨꯞ ꯃꯔꯨꯞꯀꯤ ꯏꯃꯨꯡꯗꯨꯅꯒ ꯇꯥꯊꯤ ꯇꯥꯊꯤ ꯉꯥꯡꯖꯥꯠꯅꯤꯕꯤ ꯑꯃ ꯈꯪꯕ꯭ꯔꯥ ꯄꯣꯠꯁꯣꯠ ꯄꯣꯠꯁꯣꯠ ꯈꯔꯒ ꯑꯃ ꯅꯣꯏ ꯃꯔꯤ ꯃꯇꯥꯗꯣ ꯍꯁꯅꯨꯄꯤꯌꯥ ꯃꯆꯥꯅꯨꯄꯤ ꯑꯐꯥꯎꯕꯤꯗꯨꯣ ꯑꯣꯝ ꯄꯣꯛꯄꯤꯗꯣ ꯗꯨꯀꯥꯟꯒꯤ ꯗꯨꯀꯥꯟꯒꯤ
ꯀꯝ ꯙꯔꯅ ꯍꯥꯏꯥꯏꯁꯤ
ꯑꯁ ꯄꯩꯁꯥ ꯄꯥꯏꯕꯩ ꯗꯨꯀꯥꯟ ꯀꯅꯥꯛꯇ ꯐꯝꯅꯤꯗꯨ ꯅꯥꯀꯟꯒꯤ ꯗꯨꯀꯥꯟꯗꯣ
ꯀꯔꯝꯕ ꯇꯪ ꯄꯩꯁꯥ ꯄꯥꯏꯕ ꯑꯗꯨꯝ ꯄꯥꯏꯕ ꯍꯥꯏ
ꯅꯪ ꯅꯪ ꯑꯦꯛꯁ ꯅꯪ ꯑꯦꯛꯁꯇ ꯆꯦꯜꯂꯝꯕꯗꯣ ꯈꯪꯕ꯭ꯔꯥ
ꯑꯣ ꯑꯣ ꯈꯪꯉꯦ ꯈꯪꯉꯦ
ꯑꯗꯨꯗꯨꯒꯤ ꯃꯃꯥꯗꯣ
ꯑꯥ
ꯑꯗꯨꯗꯨꯅꯀꯣ ꯍꯧꯖꯤꯛꯀꯤ ꯁꯅꯥꯋꯥꯏ ꯍꯥꯏꯕ ꯅꯨꯄꯤꯗꯣ. ꯃꯣꯏ ꯏꯃꯨꯡꯁꯦ ꯌꯥꯝ ꯐꯖꯅ ꯉꯥꯡꯅꯕꯤꯗꯦ ꯍꯥꯏꯕ ꯈꯪꯪꯂꯛꯄ ꯄꯣꯠ ꯁꯣꯠ ꯈꯔ ꯄꯩꯁꯥ ꯄꯤꯌꯨ ꯌꯥꯗꯕ ꯏꯕꯦꯝꯃꯕ꯭ꯔꯥ ꯑꯩ ꯅꯣꯡꯃ ꯄꯣꯠ ꯂꯩꯕ ꯆꯠꯄꯗꯨ ꯍꯣꯏ ꯂꯣꯏꯔꯦ ꯑꯁ ꯇꯥꯊꯤ ꯇꯥꯊꯤꯅ ꯃꯤ ꯑꯣꯏꯕ ꯋꯥꯉꯥꯡ ꯉꯧꯗ꯭ꯔꯕꯅꯦ ꯍꯥꯏꯕ꯭ꯔꯥ ꯃꯣꯏꯗꯣ
ꯎꯝ ꯍꯥꯏꯕꯅꯦꯕꯦꯝ
ꯑꯗꯨꯅꯦꯁꯦ ꯑꯩꯈꯣꯏꯗ ꯑꯩꯈꯣꯏꯗ ꯅꯣꯡꯃꯁꯨ ꯍꯩ ꯂꯩ ꯂꯥꯛꯑꯦ ꯃꯣꯏꯒꯤ ꯍꯩ ꯍꯩ ꯄꯨ ꯍꯩ ꯊꯤꯟꯕꯒꯤꯗꯣ ꯑꯗꯨꯗ ꯍꯩ ꯍꯩꯗꯣ ꯃꯣꯏ ꯃꯃꯥꯗꯨꯁꯨ ꯀꯛꯀꯦ ꯊꯨꯅꯩꯗꯅ ꯑꯗꯨꯝ ꯈꯪꯉꯕ꯭ꯔꯥ ꯀꯦꯖꯩꯗꯅ ꯋꯥ ꯉꯥꯡꯕꯗ ꯀꯦꯔꯤ ꯀꯦꯔꯤ ꯉꯥꯡꯗ꯭ꯔꯣ ꯑꯗꯨꯗ ꯍꯩꯗꯣ ꯑꯩꯈꯣꯏꯅ ꯍꯦꯛꯄ ꯈꯨꯗꯤꯡꯗ ꯑꯗꯨꯝ ꯅꯣꯏ ꯂꯩꯕ ꯂꯥꯛꯄ ꯃꯤ ꯑꯇꯣꯞꯄ ꯂꯩꯕ ꯂꯥꯛꯄ ꯗ ꯑꯗꯨꯝ ꯐꯖꯕ ꯑꯗꯨꯝ ꯄꯤꯗꯅ ꯃꯥꯅ ꯍꯩꯕ ꯁꯥꯔꯀꯥꯟꯗ ꯄꯞꯂꯞ ꯆꯪꯉꯛꯑꯦ ꯈꯪꯉꯕ꯭ꯔꯥ ꯑꯩꯁꯦ ꯇꯨꯝꯃꯤꯕꯀꯣ ꯀꯣ ꯑꯗꯨꯗꯒꯤ ꯇꯨꯝꯕꯒ ꯀꯥꯏꯔꯕꯅꯤꯀꯣ ꯃꯥ ꯂꯥꯛꯄꯗꯒꯤ ꯑꯩꯗꯤ ꯁꯥꯎꯟꯈ꯭ꯔꯕꯅꯤꯀꯣ ꯃꯤ ꯇꯨꯝꯃꯤ